ꯑꯎ ꯀꯩꯗꯧꯔꯤꯅꯣ ꯅꯨꯡꯉꯥꯏꯔꯤꯌꯦ ꯅꯣꯏꯗꯤ
ꯑꯁ ꯅꯪꯗꯤ ꯉꯥꯔꯤꯌꯦ ꯉꯁꯤꯁꯦ ꯈ꯭ꯋꯥꯏꯗꯒꯤ ꯐꯕ ꯅꯨꯃꯤꯠ ꯍꯥꯏꯕ ꯇꯥꯔꯦ ꯍꯥꯏꯕꯗꯤ ꯆꯥꯗ꯭ꯔꯤꯌꯦ ꯅꯪꯗꯤ
ꯑꯣ ꯑꯣ ꯑꯩꯁꯨ ꯆꯥꯗ꯭ꯔꯤ ꯆꯥꯔꯦꯗꯪ ꯉꯁꯥꯏꯅ
ꯀꯩꯒ ꯁꯥꯡ ꯆꯥꯔꯦ
ꯉꯁꯤꯔꯣ ꯉꯁꯤꯁꯦ ꯀꯥꯎꯕꯨ ꯀꯥꯎꯈꯔ꯭ꯦꯅꯦ
ꯉꯁꯥꯡ ꯍꯥꯎꯕꯒꯤ ꯃꯥꯜꯂꯤꯌꯦ
ꯑꯂꯨ ꯑꯣꯏꯗ
ꯅꯪ ꯊꯣꯡꯕꯔꯣ
ꯑꯩ ꯊꯣꯡꯗꯦꯗ
ꯑꯣ ꯑꯁ ꯏꯃꯥꯅ ꯊꯣꯡꯕ ꯌꯦꯟꯁꯥꯡꯁꯤꯗꯤ ꯍꯥꯎꯒꯅꯤ
ꯍꯥꯎꯏꯅꯦ ꯑꯗꯨꯨꯝ ꯅꯨꯡꯇꯤꯒꯤ ꯊꯣꯡꯕꯩꯔ ꯈꯪꯗꯦ
ꯑꯗꯨꯅꯦ ꯑꯗꯨꯅꯦ ꯑꯗꯣ ꯉꯁꯤꯗꯨ ꯐꯨꯠꯕꯣꯜ ꯌꯦꯡꯒꯗ꯭ꯔꯣ
ꯌꯦꯡꯉꯣꯏꯗ ꯉꯁꯤ ꯀꯩ ꯃꯦꯠꯆ ꯂꯩꯔꯦ ꯑꯃꯨꯛ
ꯉꯥꯁꯤꯁꯦ ꯃꯁꯤꯁꯦ ꯔꯥꯎꯟꯁ ꯁꯤꯛꯁꯇꯤꯟ ꯆꯪꯕ ꯃꯥꯜꯂꯤꯀꯣ ꯇꯤꯝ ꯑꯅꯤꯗꯨ
ꯑꯣ ꯈꯪꯗꯦ ꯔꯥꯎꯟ ꯊꯥꯔꯇꯤ ꯇꯨ ꯍꯥꯏꯕ꯭ꯔꯥ ꯔꯥꯎꯟ ꯁꯤꯛꯁꯇꯤꯟ ꯍꯥꯏꯕ꯭ꯔꯥꯒꯨꯝ ꯇꯥꯕ ꯔꯥꯎꯟ ꯔꯥꯎꯟ ꯂꯩꯕꯥ ꯃꯥꯂꯦ
ꯔꯥꯎꯟ ꯊꯥꯔꯇꯤ ꯇꯨꯁꯨ ꯂꯣꯏꯗ꯭ꯔꯤꯕꯀꯣ
ꯑꯥ ꯀꯃꯥꯏꯅ ꯇꯧꯕ꯭ꯔꯥꯅꯦ ꯑꯩꯗꯤ ꯈꯪꯗꯦꯅꯦ ꯔꯥꯎꯟ ꯔꯥꯎꯟ ꯆꯠꯂꯤꯗꯣ ꯀꯃꯥꯏ ꯇꯧꯒꯅꯤ
ꯍꯥꯏꯕꯗꯤ ꯊꯥꯔꯇꯤ ꯇꯨꯗ ꯑꯃꯨꯛ ꯁꯤꯛꯁꯇꯤꯟ ꯑꯃꯨꯛꯀꯥ ꯀꯛꯊꯠꯀꯅꯤꯕ ꯑꯗꯨꯒ ꯁꯤꯛꯇꯤꯟ ꯑꯃꯨꯛꯀꯥ ꯂꯥꯛꯀꯅꯤꯕꯥꯀꯣ ꯑꯗꯨꯒ ꯁꯤꯛꯁꯇꯤꯟꯗꯥ ꯑꯃꯨꯛꯀꯥ ꯀꯔꯤ ꯍꯥꯏꯖꯤꯔꯥ ꯇꯔꯨꯛ ꯇꯔꯦꯠ ꯅꯤꯄꯥꯜ ꯃꯥꯄꯜꯒꯤ ꯇꯤꯝ ꯑꯃꯨꯛꯀꯥ ꯂꯥꯛꯀꯅꯦꯕꯀꯣ ꯑꯗꯨ ꯁꯤꯃꯤ ꯐꯥꯏꯅꯦꯜꯗ ꯃꯔꯤ ꯑꯗꯨꯒ ꯐꯥꯏꯅꯦꯜꯗ ꯌꯥꯝ ꯅꯨꯡꯉꯥꯏꯅꯤ ꯍꯧꯖꯤꯛꯀꯥꯟꯒꯤ ꯋꯥꯔꯜ ꯀꯞꯁꯤ ꯍꯥꯏꯕꯗꯤ ꯃꯈꯣꯏꯒꯤ ꯇꯤꯝꯁꯤ ꯌꯥꯝ ꯐꯖꯥ ꯐꯖꯥꯕ ꯇꯤꯝ ꯑꯣꯏꯅꯥ ꯂꯛꯑꯦꯕꯥꯀꯣ
ꯎꯝ ꯑꯁ ꯐꯥꯏꯅꯦꯜ ꯌꯦꯡꯅꯤꯡꯔꯦ ꯑꯩꯗꯤ ꯃꯩ ꯇꯤꯛꯑꯒꯥ ꯂꯩꯕꯅꯤ ꯏꯔꯨꯔꯒ ꯏꯔꯨꯖꯕ ꯂꯣꯏꯔꯒ ꯑꯁ ꯍꯥꯒꯠꯆꯩꯅꯦ ꯀꯥꯏꯗꯒꯤꯔꯣ ꯈꯪꯗꯦ ꯄꯥꯎꯗꯔꯅ ꯄꯥꯎꯗꯔ ꯇꯩꯔꯤꯅꯦ ꯍꯧꯖꯤꯛ ꯌꯥꯝ ꯉꯧꯔꯦ ꯍꯤꯂꯣꯏꯗꯒꯤ ꯍꯦꯟꯅ ꯉꯥꯎꯔꯦ ꯄꯥꯎꯗꯔꯅ ꯆꯥꯏꯔꯦ ꯍꯥꯀꯠꯆꯕꯒꯤ
ꯑꯗꯨꯒꯤꯗꯃꯛ ꯄꯥꯎꯗꯔ
ꯎꯝ ꯑꯗꯨꯅꯦꯕ ꯀꯗꯥꯏꯗꯒꯤ ꯇꯤꯂꯥꯏ ꯈꯨꯝꯕꯤ ꯄꯛꯄꯥꯔꯁꯨ ꯈꯪꯗꯦ
ꯑꯗꯨꯝ ꯑꯗꯨꯅꯦ ꯑꯗꯨꯒꯤꯗꯃꯛꯅꯦ ꯑꯩꯈꯣꯏ ꯄꯥꯎꯗꯔ ꯁꯦꯝꯕꯗꯤ ꯁꯨꯃꯥꯏꯅ ꯁꯤꯖꯤꯟꯗꯗ꯭ꯔꯤ ꯀꯗꯥꯏꯗꯏ ꯄꯥꯎꯗꯔꯗꯤ ꯃꯈꯣꯏꯁꯨ ꯌꯣꯟꯊꯣꯛꯀꯅꯤ
ꯅꯥꯗꯦꯅꯥ
ꯍꯣꯏ ꯍꯣꯏ ꯆꯨꯝꯃꯦ ꯆꯨꯝꯃꯦ ꯄꯥꯎꯗꯔ ꯍꯥꯏꯕꯁꯦ ꯅꯨꯄꯤꯒꯤ ꯈꯛ ꯅꯠꯇꯦꯕꯥꯀꯣ
ꯑꯥ
ꯅꯨꯄꯥꯁꯤꯡꯒꯤꯁꯨꯅꯦꯕ
ꯅꯨꯄꯥꯁꯤꯡꯒꯤꯁꯨꯅꯦ ꯅꯨꯄꯤꯁꯤꯡꯒꯤꯁꯨꯅꯦ ꯂꯣꯏꯅꯃꯛꯀꯤꯅꯦ ꯈꯣꯏꯅꯥ ꯁꯤꯖꯤꯅꯗꯕꯩꯅꯤꯅꯦ
ꯑꯗꯨꯅꯤ ꯍꯧꯖꯤꯛꯀꯥꯟ ꯅꯨꯄꯤ ꯅꯨꯄꯥ ꯈꯥꯏꯗꯦꯕꯀꯣ
ꯎꯝ ꯐꯨꯔꯤꯠ ꯐꯤꯔꯣꯟ ꯒꯥꯁꯦ ꯌꯥꯗꯔꯦꯅꯦ ꯅꯨꯄꯤ ꯅꯨꯄꯥ ꯈꯥꯏꯗꯔ꯭ꯦꯅꯦ ꯅꯨꯄꯥꯒꯁꯦ ꯅꯨꯄꯤ ꯅꯨꯄꯤꯒꯤ ꯈꯣꯡꯒ꯭ꯔꯥꯎꯔꯁꯨ ꯈꯪꯗꯦ ꯑꯗꯨꯝ ꯁꯦꯠꯂꯦ
ꯑꯗꯨꯅꯤ ꯑꯗꯨꯅꯤ ꯅꯣꯡꯃꯥꯗꯤ ꯅꯨꯄꯥꯁꯤꯡꯁꯨ ꯅꯨꯄꯤꯒꯨꯝꯅ ꯀꯔꯤ ꯍꯥꯏꯁꯤꯔꯥ ꯐꯅꯦꯛꯀꯨꯝꯕꯗꯣ ꯑꯃꯨꯛꯀꯥ ꯁꯦꯠꯂꯒ ꯆꯠꯀꯗꯕ ꯃꯥꯜꯂꯦ
ꯎꯝ ꯑꯥ ꯆꯠꯄꯅꯦ ꯆꯠꯄꯅꯦ ꯃꯤ ꯈꯔꯗꯤ ꯌꯥꯎꯔꯝꯒꯅꯤ
ꯍꯣꯏ ꯑꯩꯁꯨ ꯁꯨꯃꯥꯏꯅ ꯈꯟꯕꯅꯤ ꯍꯣꯏ ꯍꯣꯏ ꯍꯣꯏ ꯍꯣꯏ
ꯈꯨꯗꯩꯔꯥ ꯑꯗꯨꯝ ꯁꯦꯠꯂꯒ ꯑꯗꯨꯝ ꯆꯠꯂꯤꯗꯅ ꯃꯣꯏꯗꯤ
ꯑꯗꯨꯅꯤꯕ ꯍꯧꯖꯤꯛꯀꯥꯟꯁꯤ ꯅꯨꯄꯤ ꯅꯨꯄꯥ ꯈꯥꯏꯗꯦ
ꯎꯝ ꯄꯥꯒꯟ ꯄꯥꯡꯒꯟ ꯍꯥꯏꯕ꯭ꯔꯥ ꯃꯣꯏ ꯄꯥꯡꯒꯜꯗꯣ
ꯍꯣꯏ
ꯃꯣꯏ ꯖꯥꯇꯤꯗꯤ ꯑꯗꯨꯝ ꯇꯣꯏꯅ ꯁꯦꯠꯂꯤꯅꯦ
ꯍꯣꯏ ꯍꯣꯏ ꯑꯗꯨꯅꯤ ꯃꯥꯈꯣꯏꯗꯤ ꯅꯨꯄꯤ ꯅꯨꯄꯥ ꯈꯥꯏꯗꯦꯕꯀꯣ
ꯎꯝ
ꯑꯗꯨ ꯁꯦꯠꯂꯦ ꯑꯗꯨ ꯁꯨꯃꯥꯏꯅ ꯇꯧꯋꯤ ꯃꯈꯣꯏꯁꯨ ꯃꯈꯣꯏꯒꯤ ꯀꯩ ꯍꯥꯏꯁꯤꯔꯥ
ꯎꯝ
ꯀꯣꯛꯁꯨ ꯑꯃꯥ ꯊꯝꯃꯤ ꯈꯪꯗꯦ ꯃꯗꯨꯒꯤ ꯃꯤꯡꯗꯣ ꯑꯣ ꯃꯈꯣꯏ ꯒꯤ ꯀꯜꯆꯔ ꯃꯥꯜꯂꯤꯀꯣ
ꯃꯥꯅꯦ ꯃꯥꯅꯦ ꯑꯗꯨ ꯂꯧ ꯂꯧꯊꯣꯛꯄ ꯌꯥꯗꯕꯅꯤꯅꯦ
ꯑꯣ
ꯑꯦꯔꯤ ꯍꯥꯏꯕ ꯑ
ꯃꯃꯤꯡꯗꯣ ꯍꯥꯏꯗꯣ ꯈꯪ ꯈꯪꯗꯦ ꯀꯔꯤ ꯍꯥꯏꯕ꯭ꯔꯥ ꯃꯗꯨꯗꯣ
ꯎꯝ
ꯑꯗꯨꯣꯏꯅꯦꯕ
ꯑ ꯍꯣꯔꯦꯟ ꯕꯣꯜ ꯑꯃꯨꯛ ꯌꯦꯡꯗ꯭ꯔꯣ ꯑꯗꯨꯗꯤ ꯅ
ꯈꯥꯡꯗꯦ ꯍꯣꯔꯦꯟ ꯄꯨꯡꯁꯦ ꯇꯔꯥ ꯃꯈꯥꯏꯒꯨꯝꯕꯗꯨꯗ ꯌꯦꯡꯕ ꯌꯥꯏ ꯑꯗꯨꯕꯨ ꯕꯔꯣ ꯃꯈꯥꯏ ꯀꯨꯝꯕꯗꯤ ꯑꯁ ꯌꯦꯡꯉꯕ ꯉꯝꯗꯦ
ꯍꯌꯦꯡ ꯄꯨꯡ ꯑꯍꯨꯝ ꯃꯈꯥꯏ ꯍꯥꯏꯗꯨꯔ ꯑꯗꯨ ꯑꯥꯔꯖꯦꯟꯇꯤꯅꯥ ꯂꯩ ꯍꯥꯏꯅꯦ
ꯑꯁ ꯌꯦꯡꯕ ꯉꯝꯃꯔꯣꯏ
ꯍꯧꯖꯤꯛꯅ ꯇꯨꯝꯒꯗꯕꯅꯤꯅꯦ ꯑꯗꯨꯒ ꯍꯧꯒꯠꯂꯒ ꯑꯃꯨꯛ ꯌꯦꯡꯒ
ꯍꯣꯏ
ꯄꯨꯡ ꯑꯃ ꯍꯦꯟꯅ ꯁꯥꯟꯅꯔꯛꯕ ꯃꯣꯏꯗꯤ
ꯑꯗꯨꯅꯦ
ꯅꯥ ꯈꯔꯗꯤ ꯀꯩꯀꯩꯅꯣ ꯕ꯭ꯔꯦꯛꯇ ꯑꯗꯨꯝ ꯂꯩꯗꯅ
ꯍꯣꯏ ꯍꯣꯏ
ꯄꯨꯡ ꯑꯅꯤ ꯆꯞ ꯆꯥꯔꯤꯗ ꯃꯣꯏꯗꯣ
ꯍꯣꯏꯣꯏ ꯑꯗꯨꯅꯤ ꯃꯈꯣꯏꯁꯤ ꯑꯗꯨꯒ ꯍꯥꯏꯗꯦꯠ ꯑꯅꯤ ꯄꯤꯔꯦꯀꯣ ꯑꯗꯨ ꯑꯗꯨ ꯄꯤꯔꯦ ꯑꯗꯨꯒ ꯃꯈꯣꯏꯒꯤ ꯐꯣꯔꯇꯤ ꯐꯥꯏꯚꯇꯒꯤ ꯕ꯭ꯔꯦꯛ ꯑꯃꯨꯛꯀ ꯄꯤꯔꯦ ꯑꯗꯨꯒꯤꯅꯤ
ꯁꯕꯦꯟꯇꯤ ꯍꯦꯟ ꯁꯕꯦꯟꯇꯤ ꯑꯕꯥꯞꯇꯁꯨ ꯑꯃ ꯄꯤꯕꯒꯝꯇꯕ ꯁꯣꯔꯠ ꯕ꯭ꯔꯦꯛꯔꯥ ꯈꯪꯗ꯭ꯔꯦ
ꯈꯪꯗꯦ ꯃꯗꯨꯗ
ꯎꯝ ꯑꯩꯅ ꯌꯦꯡꯕꯗꯗꯤ ꯑꯗꯨꯝ ꯄꯤꯕꯀꯣ
ꯍꯣꯏ ꯈꯪꯗꯦ ꯃꯈꯋꯥ ꯀꯔꯤ ꯇꯧꯕ꯭ꯔꯥ
ꯅꯣꯏꯗꯤ ꯀꯔꯤ ꯋꯦꯕꯁꯥꯏꯠꯇ ꯌꯦꯡꯒꯦ
ꯍꯥꯥ
ꯀꯩ ꯋꯦꯕꯁꯥꯏꯠꯇ ꯌꯦꯡꯒꯦ ꯅꯣꯏꯗꯤ
ꯑꯣ ꯑꯩꯈꯣꯏꯗꯤ ꯖꯤ ꯐꯥꯏꯚꯗꯤꯀꯣ
ꯑꯣ
ꯖꯤꯐꯥꯏꯚꯗ ꯑꯩꯒꯤ ꯗꯗꯥ
ꯅꯣꯏ ꯌꯦꯡꯉꯁꯦ
ꯍꯣꯏ ꯖꯤ ꯐꯥꯏꯚꯇ ꯑꯩꯈꯣꯏꯒꯤꯩ ꯗꯗꯥꯅ ꯁꯞꯁꯀ꯭ꯔꯤꯞꯁꯟ ꯇꯧꯕꯀꯣ ꯊꯥ ꯑꯍꯨꯝꯒꯤ
ꯑꯁ ꯑꯗꯨ ꯀꯩꯒꯤ ꯇꯧꯨꯔꯅꯦ ꯑꯩꯈꯣꯏꯗꯤ ꯐ꯭ꯔꯤꯗꯣ ꯌꯦꯡꯉꯤꯅꯦ ꯑꯦꯞꯁ ꯑꯃ ꯂꯩꯌꯦ
ꯑꯗꯣ ꯐꯣꯟꯅꯗꯤ ꯌꯦꯡꯕ ꯌꯥꯗꯕ ꯗꯦꯛꯁ ꯑꯣ ꯀꯝꯄ꯭ꯌꯨꯇꯔꯗꯤ ꯌꯥꯗꯕꯀꯣ
ꯑꯣ ꯑꯣ
ꯃꯥꯒꯤ ꯀꯝꯄ꯭ꯌꯨꯇꯔꯁꯦ ꯑꯆꯧꯕ ꯑꯃ ꯂꯩꯌꯦꯕꯀꯣ ꯑꯗꯨ ꯃꯥꯒꯤ ꯀꯝꯄ꯭ꯌꯨꯇꯔꯗ ꯃꯥꯅ ꯑꯦꯞꯁꯇꯣ ꯆꯪꯁꯜꯂꯒ ꯑ ꯁꯕꯁꯀ꯭ꯔꯤꯞꯁꯟ ꯇꯧꯕꯀꯣ꯫
ꯑꯣ ꯑꯩꯈꯣꯏꯗꯤ ꯃꯣꯕ ꯑꯩꯈꯣꯏꯗꯤ ꯑꯗꯨꯝ ꯐꯣꯟꯗ ꯌꯦꯡꯉꯤꯗ ꯑꯦꯞꯁ ꯑꯃ ꯗꯥꯎꯟꯂꯣꯗ ꯇꯧꯔꯒ ꯑꯩꯀꯣ ꯑꯗꯨꯅꯦꯕ
ꯍꯣꯏ ꯑꯩꯁꯨ ꯇꯥꯏ ꯑꯩꯒꯤ ꯗꯗꯥꯁꯨ ꯈꯨꯟꯗ ꯂꯩꯕꯀꯣ ꯑꯗꯣ ꯃꯥꯅ ꯍꯥꯏ ꯅꯈꯣꯏꯁꯨ ꯌꯦꯡꯅꯤꯡꯉꯗꯤ ꯑꯦꯞꯁꯇꯣ ꯄꯩꯁꯥ ꯄꯤꯅꯤꯡꯉꯥꯏ ꯂꯩꯇꯦ ꯑꯗꯨꯒ ꯐ꯭ꯔꯤꯗ ꯂꯑꯦ ꯑꯗꯨꯒ ꯃꯗꯨꯗ ꯆꯥꯡꯒ ꯗꯥꯎꯟꯂꯣꯗ ꯇꯧꯔꯒ ꯌꯦꯡꯉꯨ ꯍꯥꯏ ꯍꯥꯏꯕꯀꯣ ꯑꯗꯨ ꯑꯩꯈꯣꯏꯗꯤ ꯑꯩꯗ ꯗꯗꯥꯅ ꯗꯗꯥ ꯍꯥꯏꯕꯗꯤ ꯑꯩ ꯀꯥꯖꯤꯟꯅ ꯀꯣ ꯃꯥꯅ ꯍꯣꯏ ꯍꯣꯏ ꯍꯥꯟꯅ ꯇꯧꯈ꯭ꯔꯦꯕ ꯑꯗꯨꯒꯤ ꯑꯗꯨꯒꯤꯅꯤ
ꯑꯗꯨ ꯅ ꯅꯨꯡꯉꯥꯏꯕꯅꯤꯅ
ꯍꯣꯏ ꯑꯗꯨ ꯑꯦꯝꯕꯤ ꯀꯒꯨꯝꯕꯗ ꯌꯥꯝ ꯆꯪꯕꯀꯣ ꯗꯗꯥꯇꯥꯗ ꯌꯥꯝ ꯆꯥꯕ
ꯑꯩꯈꯣꯏꯗꯤ ꯐꯣꯟꯗ ꯌꯦꯡꯉꯗꯤ ꯀ꯭ꯋꯥꯂꯤꯇꯤꯗꯣ ꯌꯥꯝ ꯅꯦꯝꯅ ꯊꯝꯅꯦ꯫ ꯋꯥꯡꯅ ꯊꯝꯗ꯭ꯔꯤꯗ ꯑꯩꯈꯣꯏꯗꯤ ꯐꯣꯔ ꯀꯦꯒ ꯊꯝꯒ ꯑꯦ ꯑꯩꯁ ꯃꯤꯅꯤꯠ ꯑꯅꯤꯗ ꯂꯣꯏꯈ꯭ꯔꯅꯤ
ꯍꯣꯏ ꯍꯣꯏ ꯑꯗꯨꯅꯦ ꯑꯗꯨ ꯊꯥꯔꯝꯗꯤ ꯃꯈꯣꯏꯁꯦ ꯏꯁꯤꯡ ꯊꯥꯛꯀꯨꯝꯅ ꯆꯥꯛꯀꯅꯤꯌꯦ꯫
ꯑꯗꯨꯅꯦꯕ꯫
ꯍꯣꯏ꯫
ꯃꯣꯏꯗꯣ ꯌꯥꯝ ꯆꯥꯏꯅꯤ꯫
ꯈꯪꯗꯦ ꯍꯣꯏ ꯍꯣꯏ ꯑꯗꯨꯅꯦ꯫ ꯅꯈ꯭ꯣꯏ ꯌꯦꯡꯕ ꯃꯥꯒꯤ ꯑꯦꯞꯁꯤꯗ꯫ ꯈꯪꯗꯦ ꯍꯥꯏꯕꯗꯤ ꯀꯌꯥ ꯀꯌꯥ ꯆꯥꯕ꯭ꯔꯥ ꯑꯗꯨꯕꯨ ꯖꯤ ꯐꯥꯏꯚꯗꯤ ꯌꯥꯝ ꯆꯥꯏ꯫
ꯑꯁ ꯑꯌꯥꯝꯕ ꯑꯗꯨꯝ ꯆꯠꯅꯕꯅꯤꯗ꯫ ꯀ꯭ꯋꯥꯂꯤꯇꯤ ꯀ꯭ꯋꯥꯂꯤꯇꯤꯗ ꯂꯩꯕ ꯎ ꯐꯣꯔ ꯀꯦꯗꯗꯤ ꯌꯦꯡꯕ ꯌꯦꯡꯉꯗꯤ ꯑꯦꯁ ꯂꯣꯏꯈ꯭ꯔꯅꯤ꯫ ꯎꯝ ꯑꯩꯈꯣꯏ ꯍꯧꯖꯤꯛ ꯌꯦꯡꯉꯁꯦ ꯋꯥꯟ ꯖꯤꯔꯣ꯫ ꯖꯤꯔꯣ ꯑꯦꯠ ꯖꯤꯔꯣꯔꯥ ꯅꯠꯇ꯭ꯔꯒꯅ ꯁꯕꯦꯟ ꯁꯕꯦꯟ ꯇ꯭ꯋꯦꯟꯇꯤꯔꯥ ꯑꯗꯨꯝ ꯌꯦꯡꯉꯦꯕ ꯀ꯭ꯋꯥꯂꯤꯇꯤꯗꯣ꯫
ꯍꯣꯏ ꯑꯗꯨ ꯐꯥꯎꯁꯨ ꯌꯥꯝ ꯆꯥꯕꯅꯤ꯫
ꯑꯗꯨꯐꯥꯎ ꯎꯝ ꯌꯥꯝ ꯆꯥꯏ ꯅꯤꯋꯥꯕ ꯌꯥꯝ ꯑꯦ ꯐꯥꯕꯒꯤꯀꯣ꯫
ꯍꯣꯏ ꯍꯣꯏ꯫
ꯑꯗꯨꯏ ꯑꯦꯁꯤ ꯌꯥꯝ ꯆꯥꯥꯏꯅꯦ ꯀꯣꯟꯅꯗꯤꯅꯦ꯫
ꯑꯗꯨꯅꯦ ꯋꯥꯏ ꯐꯥꯏꯒꯨꯝꯕꯗ ꯂꯩꯔꯗꯤꯀꯣ꯫
ꯑꯦ ꯋꯥꯏꯐꯥꯏ ꯂꯩꯔꯗꯤ ꯑꯩꯁ ꯗ ꯀ꯭ꯋꯥꯂꯤꯇꯤꯒꯗꯣ꯫ ꯄ꯭ꯔꯤꯃꯤꯌꯝꯗ ꯑꯗꯨꯝ ꯊꯝꯈ꯭ꯔꯅꯤ ꯌꯦꯡꯕ ꯅꯨꯡꯉꯥꯏꯔꯅꯤꯗꯅ ꯑꯗꯨꯗꯤ꯫
ꯎꯝ ꯑꯩꯈꯣꯏꯗ ꯑꯩꯈꯣꯏꯗꯗꯤ꯫ ꯐ꯭ꯔꯤ ꯋꯥꯏꯐꯥꯏ ꯐꯪꯕ ꯍꯥꯏꯕꯗꯤ ꯑꯩꯈꯣꯏꯒꯤ ꯃꯐꯝꯗ꯫ ꯌꯥꯝꯅꯁꯨ ꯂꯥꯞꯇꯦ ꯍꯥꯏꯕꯨ꯫ ꯐ꯭ꯔꯤ ꯋꯥꯏꯐꯥꯏꯒꯤ ꯔꯦꯜꯋꯦ ꯏꯁꯇꯦꯁꯟꯅꯀꯣ ꯐꯪꯕꯀꯣ꯫
ꯑꯣ ꯑꯗꯨꯗꯤ ꯑꯗꯨꯗ꯫ ꯑꯗꯨꯗ ꯌꯦꯡꯕ ꯆꯠꯉꯅꯤꯅ ꯋꯥꯏ ꯐꯥꯏ ꯆꯝꯃꯒ꯫ ꯊꯦꯡꯒꯗꯤ ꯆꯄꯤ ꯌꯥꯔꯅꯤ ꯑ꯫
ꯍꯣꯏ ꯐꯨꯠꯕꯣꯜ ꯌꯦꯡꯅꯤꯡꯉꯥꯏꯗꯤ ꯆꯠꯇꯂꯦ ꯑꯗꯨꯕꯨ ꯊꯕꯛ__ ꯀꯨꯝꯕ ꯑꯗꯨꯒ ꯁꯤꯅꯦꯃꯥ ꯑꯅꯧꯕ ꯂꯥꯛꯄ ꯑꯗꯨꯒ ꯗꯇꯥ ꯂꯩꯇꯕꯀꯣ ꯑꯗꯨꯒ__
ꯑ
ꯌꯦꯡꯕ ꯃꯇꯝꯗ__ ꯑꯦꯝꯕꯤ ꯃꯈꯣꯏꯅ ꯌꯥꯝ ꯆꯥꯕ ꯑꯗꯨ ꯑꯗꯥ ꯇꯧꯔꯒꯗꯤ ꯑ ꯑꯩꯈꯣꯏ__ ꯔꯦꯜꯋꯦ ꯏꯁꯇꯦꯁꯟꯗ ꯆꯠꯂꯒ ꯀꯣ꯫
ꯑ
ꯑ ꯑ ꯍꯧꯖꯤꯛꯀꯨꯝꯕ ꯅꯨꯡꯗꯥꯡꯅ ꯃꯤ ꯑꯉꯥꯡꯁꯤꯡ ꯑꯉꯥꯡ ꯅꯍꯥꯁꯤꯡ ꯑꯩꯈꯣꯏꯒꯨꯝꯕ__ ꯇ ꯌꯥꯝ ꯂꯥꯛꯑꯦ ꯑꯗꯨꯗ꯫ ꯋꯥꯏꯐꯥꯏ ꯂꯥꯛꯕꯒꯤꯀꯣ ꯑꯗꯨꯅꯦ ꯋꯥꯏꯐꯥꯏꯁꯨ
ꯆꯠ ꯆꯠꯄꯅꯤꯅ
ꯍ
ꯑꯩꯈꯣꯏ ꯈꯨꯟꯗ ꯋꯥꯏꯐꯥꯏ ꯊꯝꯃꯦꯕ ꯑꯗꯨꯗ ꯗꯗꯥꯇꯥꯒꯨꯝꯅꯗ꯭ꯔꯗꯤ ꯐꯤꯂꯝꯒꯨꯝꯕ ꯗꯥꯎꯟꯂꯣꯗ ꯇꯧꯅꯤꯡꯉꯥꯏ ꯑꯗꯨꯝ ꯆꯠꯂꯦꯗ ꯇꯅ ꯅꯨꯡꯗꯥꯡ ꯑꯣꯏꯒꯦꯔꯥ ꯑꯗꯨꯝ ꯊꯦꯡꯅ ꯂꯥꯛꯏꯗ ꯑꯩꯈꯣꯏ ꯍꯨꯟꯗꯅꯤꯅ ꯀꯩꯁꯨ ꯀꯥꯏꯗꯦ
ꯍꯣꯏ ꯈꯨꯟꯗꯗꯤ ꯁꯨꯃꯥꯏꯅ ꯇꯧꯕ ꯌꯥꯏꯀꯣ ꯍꯥꯏꯕꯗꯤ
ꯎꯝ
ꯑꯣ
ꯅꯣꯏꯔꯣꯝꯗꯗꯤ ꯑꯦꯁ ꯆꯠꯄ ꯅꯨꯡꯉꯥꯏꯔꯣꯏꯍꯦ ꯃꯤ ꯌꯥꯝꯗ꯭ꯔꯗꯤ ꯌꯥꯝ ꯂꯥꯞꯄ꯭ꯔꯣ ꯑꯗꯨꯗꯤ
ꯍꯧꯖꯤꯛꯇꯤ ꯑꯩꯗꯤ ꯈꯨꯟꯗ ꯂꯩꯇꯦ ꯑꯗꯨꯕꯨ ꯑꯩꯗꯤ ꯑꯄꯥꯔꯠꯃꯦꯟꯗ ꯑ ꯚꯦꯂꯤꯗ ꯂꯩꯌꯦꯕꯀꯣ
ꯑꯣ
ꯑꯗꯣ ꯌꯥꯝꯗꯤ ꯂꯥꯞꯇꯦ ꯃꯤꯅꯤꯠꯁꯦ ꯃꯉꯥ ꯇꯔꯨꯛꯀꯨꯝꯅ ꯆꯠꯂꯒꯗ꯭ꯔꯥ ꯑꯗꯨꯒ ꯋꯥꯋꯥꯛꯀꯤꯡꯒꯨꯝꯕ ꯖꯣꯒꯤꯡꯒꯨꯝꯕ ꯆꯠꯗꯣꯏ ꯃꯤꯅꯤꯠ ꯀꯩ ꯍꯥꯏꯁꯤꯔ ꯑꯍꯨꯝ ꯃꯔꯤꯒꯨꯝꯕꯗ ꯆꯠꯒꯅꯤꯌꯦ
ꯎꯝ
ꯒꯅꯤ
ꯐꯥꯏ
ꯑꯗꯨꯕꯨ ꯌꯥꯝ ꯁꯥ ꯁꯥꯃꯟꯕꯀꯣ ꯑꯩꯈꯣꯏꯒꯤ ꯃꯝꯁꯦ ꯌꯥꯝ ꯁꯥꯕꯗꯤ ꯑꯁ ꯁꯥꯕꯗꯤ ꯇꯣꯞ ꯋꯥꯟꯅꯤ ꯍꯧꯖꯤꯛ ꯃ ꯐꯝꯁꯦ
ꯎꯝ ꯀꯣꯏꯗ ꯐꯥꯎ ꯌꯥꯝ ꯁꯥꯔꯦ ꯅꯣꯏꯗꯗꯤ ꯑ
ꯎꯝ ꯌꯥꯝ ꯁꯥꯏꯕ ꯌꯥꯝ ꯁꯥꯏ ꯎꯝ
ꯅꯣꯡꯁꯨ ꯆꯨꯗ꯭ꯔꯦ ꯑꯩꯈꯣꯏꯗꯗꯤ ꯑꯁ ꯀꯩ ꯇꯧꯕ ꯍꯔꯣ ꯈꯪꯗꯦ ꯂꯧꯕ ꯃꯇꯝꯗ ꯀꯅꯣ ꯑꯣ ꯑꯗ ꯃꯗꯤ ꯅꯍꯧꯁꯨꯅꯤ ꯇꯥꯎ ꯃꯥ ꯍꯥꯜꯂꯤꯅꯦ ꯂꯧ ꯁꯨꯕ ꯌꯥꯗ꯭ꯔꯦꯕ
ꯍꯣꯏ ꯑꯗꯨꯅꯦ
ꯏꯁꯤꯡ ꯂꯩꯗꯕꯩ ꯌꯥꯗ꯭ꯔꯦ
ꯍꯣꯏ ꯍꯣꯏ ꯃꯥꯅꯤ
ꯊꯣ
ꯑꯩꯈꯣꯏꯗꯁꯨ ꯅꯣꯡ ꯃꯔꯤ ꯃꯉꯥ ꯅꯨꯃꯤꯠ ꯃꯔꯤ ꯃꯉꯥ ꯁꯨꯔꯦ ꯃꯝꯕꯀꯣ ꯃꯝꯂꯒ ꯃꯝꯂꯒ ꯃꯝꯂꯒ ꯑꯇꯣꯞꯄ ꯃꯐꯝꯗ ꯃꯝꯃꯦ ꯑꯇꯣꯞꯄ ꯃꯐꯝꯗ ꯑꯃꯨꯛꯀ ꯅꯨꯡꯁꯥ ꯊꯥꯎꯋꯦ
ꯑꯣ ꯀꯣꯏꯁꯨꯗꯝ ꯇ ꯍꯧꯅꯦ ꯅꯣꯡꯗꯤ ꯑꯗꯨꯝ ꯃꯝꯃꯦꯕ ꯌꯥꯗ꯭ꯔꯦꯕ
ꯑꯗꯨꯅꯤ ꯅꯣ ꯎꯝ ꯎꯝ ꯑꯗꯨꯅꯦ ꯑꯗꯨꯅꯦ
ꯎꯝ ꯅꯣꯡꯣꯡꯁꯨ ꯆꯨꯔꯁꯨ ꯐꯖꯅ ꯆꯨꯗꯅꯦ ꯅꯨꯡꯁꯤꯠ ꯀꯌꯥꯅꯤꯅꯀꯣ ꯅꯨꯡꯁꯤꯠ ꯌꯥꯝꯃꯦꯕ ꯅꯣꯡꯇꯨꯗꯦꯕ
ꯑꯗꯨꯅꯦ ꯆꯨꯝꯃꯦ ꯆꯨꯝꯃꯦ ꯃꯔꯤ ꯃꯉꯥ ꯇꯔꯨꯛ ꯑꯗꯨꯒ ꯆꯨꯔꯒ ꯑꯃꯨꯛꯀ ꯅꯨꯁꯥꯊꯣꯔꯛꯀꯅꯤ
ꯎ ꯑꯗꯨ ꯑꯁ ꯉꯔꯥꯡ ꯅꯍꯥꯟꯁꯨ ꯑꯗꯨꯝ ꯇꯧꯕꯅꯦ ꯅꯨꯡꯁꯥ ꯊꯣꯛꯑꯒ ꯀꯩ ꯍꯥꯏꯗ꯭ꯔꯥ ꯅꯣꯡꯁꯨꯨ ꯂꯥꯛꯏꯅꯦ
ꯍꯣꯏ ꯑꯗꯨꯒꯤꯅꯦ
ꯎꯝ ꯖꯥꯠ ꯖꯥꯠ ꯅꯦ
ꯑꯗꯨꯅꯤ ꯑꯗꯨꯒ ꯍꯥꯏꯕꯗꯤ ꯃꯔꯝ ꯑꯃꯅ ꯅꯣꯡ ꯆꯨꯔꯁꯨ ꯅꯣꯡ ꯆꯨꯔꯗꯤ ꯀꯟꯅ ꯆꯨꯔꯨꯗꯤ ꯑꯩꯈꯣꯏꯒꯤ ꯂꯩꯐꯝꯁꯦ ꯑꯃꯨꯛꯀ ꯕꯦꯔꯥ ꯑꯣꯏꯕꯀꯣ ꯍꯥꯏꯕꯗꯤ ꯍꯣꯏ ꯏꯁꯤꯡ ꯆꯥꯎꯈꯠꯄ ꯑꯗꯨꯒ ꯏꯁꯤꯡ ꯇꯨꯝꯕ ꯑꯗꯨꯒ ꯇꯧꯋꯦꯕꯀꯣ
ꯑꯣ ꯑꯗꯨꯗꯤ ꯅꯣꯏ ꯇꯝꯄꯥꯛꯇ ꯂꯩꯕ꯭ꯔꯣ
ꯍꯣꯏ ꯇꯝꯄꯥꯛꯗ ꯂꯩꯌꯦ
ꯑꯣ ꯑꯩꯈꯣꯏꯗꯤ ꯑꯗꯨꯝ ꯀꯣꯗꯤ ꯇꯧꯗꯦꯗ ꯀꯣꯏ ꯈꯣꯟꯅꯤꯗꯤ ꯀ ꯅꯧ ꯇꯧꯔꯁꯨ ꯀꯩꯁꯨ ꯆꯧꯗꯅ ꯂꯝꯕꯤꯗꯤ ꯅꯥꯟꯕ ꯆꯠꯄ ꯅꯨꯡꯉꯥꯏꯇꯕ
ꯑꯣ
ꯂꯝꯕꯤ ꯅꯥꯜꯁꯨ ꯀꯩꯁꯨ ꯀꯥꯏꯗꯦ ꯍꯧꯖꯤꯛꯇꯤ ꯅꯣꯡ ꯃꯔꯨ ꯑꯣꯏꯌꯦꯕ
ꯑꯣ ꯑꯗꯨꯅꯤ ꯑꯗꯨꯕꯨ ꯑꯩꯈꯣꯏꯒꯤ ꯂꯥꯏꯐꯝꯗꯗꯤ